ꯀ ꯆꯥꯔꯔꯕꯣ
ꯆꯠꯗꯔꯤ
ꯀꯩ ꯌꯦꯟꯁꯥꯡꯅꯣ
ꯊꯔꯣꯏ ꯊꯣꯡꯉꯦ
ꯍꯕ ꯏꯀꯣ ꯃꯤꯗꯤ
ꯍꯥꯎ ꯕꯅꯦ ꯍꯥꯎꯕꯅꯦ ꯊꯔꯣꯏ ꯆꯥꯒꯗꯕꯅꯦ ꯚꯤꯇꯥꯃꯤꯟ ꯄꯤꯕꯅꯦ
ꯑꯁ ꯌꯥꯝ ꯍꯟꯗꯛꯇꯤ ꯌꯥꯝ ꯈꯪꯉꯝꯃꯤꯀꯣ
ꯊꯥꯗ ꯃꯔꯛ ꯃꯔꯛꯇꯗꯤ ꯆꯥꯒꯗꯕꯅꯦ ꯍꯥꯏꯌꯦ
ꯐꯥꯏꯅꯥ ꯐꯥꯏꯅꯥ
ꯎꯝ ꯆꯥꯗꯕꯅꯦ ꯍꯛꯆꯥꯡꯒꯤ ꯌꯥꯝ ꯐꯕꯅꯦ
ꯑ
ꯑꯁ ꯉꯁꯥꯏꯀꯣ ꯑꯁ ꯉꯁꯤꯗꯤ ꯀ꯭ꯔꯤꯁ ꯇꯧ ꯗ ꯁꯃꯂꯌꯦ ꯄꯤꯔꯅꯦ ꯎꯝ ꯉꯁꯥꯏꯀꯣ
ꯍꯣꯏ
ꯑ ꯍꯞꯇꯥ ꯑꯃꯗ ꯁꯚꯦꯟ ꯀꯦꯖꯤ ꯇꯔꯦꯠ ꯀꯦꯖꯤ ꯇꯔꯦꯠ ꯍꯟꯊꯥꯅꯤꯉꯥꯏ ꯍꯤꯗꯥꯛ ꯂꯩꯌꯦꯕꯀꯣ
ꯑ
ꯑꯗꯨ
ꯑꯗꯨꯣ ꯐꯥꯕ꯭ꯔꯣꯅꯦ
ꯐꯕ꯭ꯔꯥ ꯐꯕ꯭ꯔꯥ ꯈꯪꯗꯦ ꯑꯗꯨꯗꯣ ꯇꯥꯡ ꯃꯥꯟꯕꯒꯤ ꯂꯩꯕ ꯉꯝꯗꯕ ꯂꯤꯁꯤꯡ ꯑꯍꯨꯝ ꯍꯥꯏꯕ ꯍꯞꯇꯥ ꯑꯃꯗ ꯇꯠ ꯌꯣꯜꯂꯛꯄ ꯅꯠꯇꯕ ꯃꯤ ꯑꯃꯅ ꯍꯥꯏꯕꯤꯕ
ꯑꯣ
ꯑꯗꯨꯒꯤ
ꯁꯔ
ꯐꯒꯗꯔꯥ ꯐꯔꯣꯏꯗꯔꯥ ꯈꯪꯗꯦ ꯁꯣꯛꯀꯗ꯭ꯔꯥ ꯁꯣꯛꯣꯏꯗꯥ ꯑꯗꯨꯗ꯭ꯔꯥ ꯑꯗꯣ ꯂꯤꯁꯤꯡ ꯑꯍꯨꯝ ꯑꯣꯏꯕ ꯑꯗ ꯑꯃꯗ ꯁꯅꯤꯥꯏ ꯑꯗꯨ ꯑꯩꯅ ꯁꯤꯗꯤ ꯂꯩꯕ ꯉꯝꯈꯔꯣꯏ ꯑꯩꯅ ꯍꯥꯏꯕ ꯑꯗꯨꯒꯤ ꯃꯅꯥꯎ ꯅꯨꯄꯥꯅ ꯂꯥꯒꯑꯕ ꯀ꯭ꯔꯤꯁꯅ ꯑꯗꯨꯃꯥꯏꯅ ꯑꯗꯨꯃꯥꯏꯅ ꯍꯥꯏꯕꯤꯕꯅꯤꯗ
ꯑꯗꯣ ꯀꯥꯏꯗꯅ ꯁꯦꯝꯂꯛꯄ
ꯈꯪꯗꯦ ꯏꯟ ꯎꯝ ꯀꯩꯅꯣꯝ ꯄꯤ ꯕꯤꯇꯤ ꯀꯔꯤꯅꯣ ꯑꯗꯨꯃꯥꯏꯅ ꯍꯥꯏꯌꯦ
ꯏ ꯅꯍꯥꯟꯗꯧ ꯀꯦꯩꯅꯣꯝꯗꯣ ꯃꯥꯏ ꯇꯩꯅꯕꯒꯤ ꯉꯧꯕꯒꯤ ꯌꯥꯝꯅ ꯀꯩꯅꯣꯝ ꯆꯗꯥꯏꯅꯦ
ꯀꯩꯅꯣꯝꯗꯔꯣ ꯎꯝ ꯆꯦ ꯆꯦ
ꯕ꯭ꯔꯣꯄ꯭ꯂꯥꯁ
ꯒ꯭ꯂꯥꯁ ꯑꯃ ꯑꯃ ꯊꯛꯀꯅꯤ ꯀꯔꯤꯔꯥ ꯑꯗꯨ ꯃꯤꯡꯅꯣ ꯀꯥꯎꯈ꯭ꯔꯦꯅꯦ
ꯈꯪꯗꯦ ꯇꯧꯋꯦ ꯍꯥꯏꯔꯒ ꯃꯣꯏ ꯀꯩꯅꯣꯝ ꯀꯩꯅꯣꯝ ꯌꯥꯝ ꯆꯠꯄꯅꯦ
ꯕꯖꯁꯁꯅꯦ
ꯑꯣ ꯑꯣ ꯑꯣ ꯍꯣꯏ ꯍꯣꯏ ꯑꯗꯨꯃꯥꯏꯅꯗ ꯑꯣꯏꯔꯝꯒꯅꯤꯀꯣ ꯌꯦꯡꯉꯨꯀꯣ
ꯃꯥꯏ ꯁꯤꯠ ꯅꯥꯟꯕꯅꯦ ꯀꯨꯍꯤꯡ ꯀꯥꯕꯁꯨ ꯂꯩꯇꯕꯅꯦ
ꯎꯝꯝ
ꯑꯗꯨꯒꯤ ꯃꯃꯤꯡꯗꯣ ꯀꯥꯎꯈ꯭ꯔꯅꯦ
ꯕꯣꯔꯣꯂꯦꯟ
ꯕꯣꯔꯣꯂꯤ ꯅꯠꯇ
ꯀꯩꯅꯣ ꯑꯗꯨꯁꯦ
ꯄꯣꯂ ꯅꯠꯇꯦꯅꯦ ꯀꯥꯈꯔꯅ ꯑꯗꯨꯒꯤ ꯃꯗ
ꯎꯝ
ꯍꯣꯏꯗ ꯍꯣꯏꯗ
ꯎꯝ ꯅꯤꯡꯁꯤꯡꯂꯀꯥꯟꯗ ꯍꯥꯏꯔꯛꯀꯦ ꯑꯗꯨ ꯂꯤꯁꯤꯡ ꯀꯌꯥꯔꯥ ꯂꯤꯁꯤꯡ ꯑꯃ
ꯑꯗꯣ ꯊꯥ ꯑꯃꯗ ꯂꯤꯁꯤꯡ ꯑꯃꯒ ꯆꯅꯤ
ꯅꯠꯇꯦ ꯑꯗꯨ ꯀꯧꯇꯥ ꯑꯃꯗ
ꯑꯗꯣ ꯀ ꯇ ꯑꯗ ꯀꯌꯥ ꯀꯌꯥꯃꯨꯛ ꯆꯥꯗꯕ
ꯃꯣꯔꯅꯤꯡ ꯏꯚꯤꯅꯤꯡ ꯑꯗꯨꯝ ꯏꯁꯤꯡ ꯊꯛꯄꯒꯨꯝꯅ ꯊꯛꯄ
ꯑꯣ
ꯑꯗꯣ ꯑꯣꯠꯂꯗꯤ ꯌꯦꯡꯍꯥꯡ ꯃꯆꯨꯒꯨꯝꯅꯀꯣ
ꯎꯝ ꯑꯗꯣ ꯀꯅꯥ ꯀꯅꯥ ꯄꯥꯏꯒꯦ ꯍꯥꯏꯒꯦ
ꯈꯪꯗꯦꯗ ꯑꯁꯤꯗ ꯑꯗꯨꯝ ꯍ ꯍꯩꯁꯇꯤ ꯕꯤꯇꯦꯜ ꯍꯥꯏꯕ꯭ꯔꯥ ꯕꯤꯇꯦꯜ ꯍꯥꯏꯕ꯭ꯔꯥ ꯍꯥꯔꯕꯤꯇꯦꯜ ꯍꯥꯏꯁ ꯈꯪ ꯈꯠꯇ꯭ꯔꯅꯦ ꯑꯗꯨꯃꯥꯏꯅ ꯍꯥꯏꯕꯅꯦ
ꯑꯥ
ꯑꯩꯁꯨ ꯑꯩꯁꯨ ꯊꯛꯁꯤꯔꯥꯀꯥꯟꯗ ꯑꯩꯁꯨ ꯃꯥꯏꯖ
ꯀꯩꯗꯧꯗꯣꯏꯕ ꯅꯪꯗꯤ ꯌꯥꯔꯦ ꯑꯉꯥꯡ ꯄꯣꯛꯑꯒ ꯀꯩꯅꯣꯝ ꯇꯧꯔꯗꯤ ꯑꯃꯨꯛ ꯀꯪꯉꯛꯀꯅꯤ ꯀꯩꯁꯨ ꯈꯟꯉꯨ ꯅꯨꯄꯤ ꯈꯇꯔꯤ ꯀꯥꯡꯕꯨ ꯃꯤ ꯀꯩꯅꯣꯝ ꯃꯌꯥꯝꯅ
ꯁꯣꯟꯅꯤꯡꯉꯥꯏ ꯅꯠꯇꯦ ꯁꯣꯟꯅꯤꯡꯉꯥꯏ ꯅꯠꯇꯦ ꯃꯥꯏꯁꯤꯠ ꯐꯖꯅꯤꯡꯉꯥꯏ ꯍꯥꯏꯕꯅꯤ
ꯏꯁꯤꯡ ꯌꯥꯝ ꯊꯛꯑꯣ ꯃꯥꯏ ꯐꯖꯅꯤꯡꯉꯥꯏꯗꯤ ꯀꯅꯥꯅꯣ ꯀꯅꯥ ꯈꯪꯅꯤ ꯏ ꯐꯠꯇꯕꯗ ꯆꯠ ꯆꯅꯈ꯭ꯔꯗꯤ ꯁꯪꯉ ꯀꯩꯅꯣ ꯐꯖꯅ ꯀꯩꯅꯣꯝ ꯃꯑꯣꯡ ꯂꯥꯛꯀꯅꯤꯗ
ꯑꯗꯨꯅꯦ ꯑꯗꯨ ꯉꯥꯏꯕ ꯇꯥꯔꯦ
ꯅꯍꯥꯟ ꯏꯃꯥꯟꯅꯕꯤ ꯑꯩ ꯃꯅꯥꯛꯇ ꯂꯥꯛꯑꯦ ꯍꯥꯏꯕꯗꯣ ꯃꯣꯏ ꯑꯥꯗ ꯀꯩꯅꯣ ꯇꯝꯕꯗꯣ ꯅꯨꯄꯤ ꯑꯅꯤ ꯂꯥꯛꯑꯦ ꯍꯥꯏꯕꯗꯣ ꯑꯩꯈꯣꯏ ꯑꯩꯈꯣꯏ ꯍꯣꯏ ꯑꯩꯈꯣꯏ ꯈꯨꯟꯒꯤ ꯅꯨ ꯄꯄꯤ ꯑꯃ ꯃꯥꯏꯗꯣ ꯑꯩꯈꯣꯏ ꯃꯃꯥꯏꯗꯣ ꯌꯥꯝꯅ ꯀꯩꯅꯣꯝ ꯑꯣꯏꯗꯥꯏꯅꯦ ꯎꯔꯤꯡ ꯃ ꯌꯥꯝ ꯊꯣꯛꯇꯏꯅꯦ
ꯑꯣ ꯑꯩꯈꯣꯏ ꯈꯨꯟ ꯃꯅꯥꯛꯛꯇꯗꯒꯤꯗꯨꯔꯣ
ꯑꯣ ꯑꯗꯨ ꯅꯨꯄꯤꯗꯣ ꯍꯟꯗꯧꯗ ꯃꯃꯥꯏ ꯌꯥꯝ ꯁꯤꯠ ꯅꯥꯜꯂꯒ ꯂꯥꯛꯑꯦꯕ ꯀꯣ ꯑꯁ ꯀꯩ ꯄꯥꯏꯒꯦ ꯍꯥꯏꯌꯦꯗꯤ ꯈꯪꯗꯦ ꯍꯟꯗꯛꯗꯤ ꯏꯁꯤꯡ ꯈꯔ ꯌꯥꯝꯅ ꯊꯥꯛꯑꯦ ꯑꯗꯨꯣ ꯑꯣꯏꯕꯒꯤ ꯑꯗꯨꯝ ꯁꯤꯠ ꯅꯥꯟ ꯆꯠꯈ꯭ꯔꯦ ꯍꯥꯏꯕꯀꯣ ꯁꯥꯕꯒꯤꯀꯣ ꯏꯁꯤꯡꯁꯦ ꯃꯌꯥꯝ ꯃꯌꯥꯝ ꯊꯥꯛꯏꯕꯀꯣ ꯁꯤꯗꯤ ꯍꯨꯃꯥꯡꯗꯣ ꯃꯌꯥꯝ ꯊꯣꯛꯧꯈ꯭ꯔꯕꯅꯤꯅ ꯏꯁꯤꯡ ꯈꯧꯔꯥꯡꯕꯁꯨ ꯍꯦꯜꯂꯤꯕ ꯑꯣ ꯑꯗꯨꯣ ꯑꯣꯏꯕ ꯀꯩꯝꯇ ꯄꯥꯏꯗꯦ ꯑꯗꯣ ꯑꯗꯨꯃꯥꯏꯅ ꯏꯁꯤꯡ ꯊꯛꯑꯒ ꯀꯩꯅꯣꯝ ꯇꯧꯕꯅꯤ ꯍꯥꯏ
ꯑꯣ ꯑꯣ ꯑꯣ ꯐꯩꯌꯦ ꯐꯩꯌꯦ ꯑꯩ ꯁꯤꯗ ꯂꯔꯒ ꯑ ꯃꯃꯥꯏꯗꯣ ꯊꯥꯏꯅ ꯌꯦꯡꯕ ꯌꯥꯗꯕꯅꯦ
ꯍꯣꯏ ꯁꯤꯠ ꯅꯥꯈ꯭ꯔꯕꯅꯦ ꯍꯟꯗꯛꯇꯣ
ꯑꯗꯨꯝ ꯑꯃ ꯐꯥꯎ ꯌꯥꯎꯗ꯭ꯔꯦ
ꯎꯔꯤꯡꯒꯨꯝꯕꯗꯤ ꯎꯗ꯭ꯔꯦꯕꯀꯣ ꯈꯔ ꯀꯨꯝꯕ ꯊꯥꯏꯅꯒꯤ ꯈꯤꯇꯪꯒꯨꯝꯕꯕꯨꯗꯤ ꯂꯩ ꯂꯩꯕꯨꯗꯤ ꯂꯩꯔꯝꯒꯅꯤꯕꯀꯣ ꯑꯣꯏꯔꯁꯨ ꯑꯣꯔꯤꯡ ꯨꯝꯕ ꯂꯩꯇꯦ ꯐꯖꯅ ꯉꯧꯊꯣꯛꯈ꯭ꯔꯕꯅꯦ ꯃꯥꯗꯣ
ꯎꯝ ꯎꯝ ꯐꯩꯌꯦ ꯐꯩꯌꯦ ꯎꯝ ꯑꯗꯨ ꯑꯅꯤꯗꯤ ꯍꯜꯂꯛꯈ꯭ꯔꯕ꯭ꯔꯣ
ꯍꯜꯂꯛꯇ꯭ꯔꯦꯗ ꯑꯁꯤ ꯊꯥꯁꯦ ꯂꯣꯏꯔꯒ ꯑꯣ ꯑꯁꯤ ꯊꯥ ꯂꯣꯏꯔꯝꯗꯥꯏꯗ ꯑꯃꯨꯛ ꯆꯪꯂꯛꯇꯧ ꯃꯥꯜꯂꯦ ꯃꯣꯏ
ꯅꯅꯥꯛꯇ ꯑꯃꯨꯛꯀ ꯂꯥꯛꯇꯔꯣ
ꯂꯥꯛꯇꯧ ꯃꯥꯟꯗꯦꯕꯣ ꯀꯩꯅꯣꯝ ꯇꯧꯔꯗꯤ ꯑ ꯑꯆꯤꯟꯗ ꯀꯔꯣꯝ ꯆ ꯑꯗꯨꯗ ꯇꯥꯝꯅ ꯆꯠꯈꯅꯤ ꯁꯤꯗ ꯁꯤꯗ ꯂꯥꯛꯑꯔꯣꯏ
ꯑꯗꯨꯗ ꯌꯧꯅꯤꯡꯉꯥꯏ ꯍꯦꯛ ꯇꯣꯡꯕꯗꯨꯒꯅꯅꯀꯣ ꯍꯦꯛ ꯇꯣꯡꯕꯗꯨꯒ ꯑꯗꯨꯜꯗ ꯌꯧꯅꯤꯡꯉꯥꯏ ꯆꯠꯀ꯭ꯔꯅꯦꯕꯀꯣ ꯑꯗꯨꯒꯤ
ꯃꯔꯨꯞꯅꯤ ꯍꯥꯏꯔꯁꯨ ꯅꯪꯒꯤ ꯆꯤꯜꯂꯤꯅꯦ ꯋꯥꯏ ꯆꯤꯜꯂꯤꯅꯦ
ꯍꯣꯏ ꯃꯔꯥꯡ ꯃꯔꯥꯡꯗꯗꯤ ꯍꯣꯏ ꯑꯗꯨꯃꯥꯏꯅ ꯇꯧꯋꯦ ꯑꯦꯁ ꯃꯣꯏꯅ ꯀꯣꯏꯕ ꯆꯠꯅꯤꯡꯕꯁꯤꯅꯤ ꯃꯄꯥꯟꯗ ꯀꯩ ꯀꯩꯅꯣ ꯌꯥꯝ ꯂꯩꯅꯤꯡꯉꯥꯏ ꯌꯥꯝ ꯆꯠꯅꯤꯡꯕꯁꯤꯗꯤ ꯑꯩꯅ ꯃꯄꯥꯟ ꯄꯥꯟꯊꯣꯛꯅꯤꯡꯗꯕ ꯋꯥꯕꯒꯤ ꯆꯠꯅꯤꯡꯗꯕ
ꯃꯣꯏꯅ ꯄꯩꯁꯥ ꯄꯥꯏꯕꯤꯅꯦ
ꯊꯣꯛꯀꯗꯕꯅꯤ ꯃꯤꯁꯨ ꯄꯣꯠ ꯂꯩꯅꯤꯉꯥꯏ ꯂꯩꯕꯀꯣ
ꯑꯣ ꯃꯣꯕꯥꯏ ꯃꯕꯥꯅꯤ ꯆꯠꯂꯣꯑꯣ ꯍꯥꯏꯕ ꯌꯥꯗ꯭ꯔꯣ
ꯑꯔ ꯅꯨꯨꯄꯤ ꯑꯩꯈꯣꯏ ꯈꯨꯟ ꯃꯥꯟꯅꯕꯗꯣ ꯃꯥꯗꯣ ꯃꯈꯣꯡꯗ ꯈꯔ ꯀꯩꯅꯣꯝ ꯇꯧꯕꯒꯤ ꯃꯥꯅ ꯆꯠꯂꯤꯅꯦꯕꯀꯣ ꯃꯥꯁꯨ ꯑꯃꯨꯛ ꯂꯥꯛꯒ ꯅꯥꯔꯦ ꯏꯁꯁ ꯏꯪꯉꯦ ꯈꯣꯠꯂꯦ ꯇꯧꯔꯒ ꯅꯥꯔꯒ ꯇꯧꯔꯛꯑꯦ ꯑꯗꯨꯒꯤ ꯑꯗꯨ ꯅꯨꯃꯤꯠꯇꯣ ꯍꯩꯅꯧ ꯆꯥꯏ ꯍꯥꯏꯌꯦꯀꯣ ꯃꯨꯟꯗꯕ ꯍꯩꯅꯧꯗꯣ ꯑꯆꯧꯕꯗ ꯇꯥꯔꯦ ꯑꯗꯨꯒ ꯏꯪ ꯏꯪꯉꯥꯏ ꯇꯥꯕ ꯨꯝꯕ ꯏꯪꯅꯤꯉꯥꯏ ꯆꯥꯕ ꯂꯩꯗꯅ ꯁꯥꯕ ꯀꯥꯟꯗ ꯆꯕꯗꯣ
ꯑꯗꯨ ꯆꯥꯕ
ꯑꯆꯧꯕ ꯆꯥꯔꯦ ꯍꯥꯏꯌꯦ ꯂꯣꯏꯅ ꯆꯠꯊꯣꯛꯈ꯭ꯔꯦ ꯍꯥꯏꯌꯦ ꯑꯗꯨꯒ ꯃꯣꯏ ꯊꯣꯛꯂꯛꯄ ꯑꯗꯣ ꯃꯣꯏꯗꯣ ꯀꯩꯅꯣꯝꯗ ꯊꯣꯛꯂꯛꯄꯅꯦꯕꯀꯣ ꯕꯥꯁꯇ ꯑꯗꯨꯁꯨ ꯏꯪꯕ ꯍꯥꯞꯄ ꯂꯩꯗꯅ ꯃꯣꯏꯗꯤ ꯇꯨꯝꯕ ꯇꯧꯕ ꯄꯥꯁ ꯑꯣꯏꯕꯅꯤꯅ ꯑꯗꯨ ꯑꯗꯨꯁꯨ ꯏꯪꯕꯒꯤ ꯑꯃꯨꯛ ꯊꯣꯛꯂꯛꯑꯦ ꯑꯗꯨꯗꯒꯤ ꯂꯣꯏꯅꯃꯛ ꯌꯥꯎꯈ꯭ꯔꯕ ꯃꯥꯜꯂꯦ ꯃꯥꯒꯤꯗꯣ ꯑꯗꯨꯒꯤ ꯅꯥꯕ ꯍꯧꯔꯛꯑꯦ
ꯑ ꯍꯣ ꯍꯣ
ꯃꯁꯥ ꯁꯥꯒꯠꯅ ꯐꯖꯅ ꯇꯧꯔꯛꯈ꯭ꯔꯕꯅꯦ ꯑꯁ ꯑꯩꯈꯣꯏꯗꯤ ꯄꯥꯈꯠꯈ꯭ꯔꯕꯅꯤ ꯃꯥꯗꯣ ꯆꯥꯛꯆꯏ ꯑꯗꯨꯝ ꯃꯕꯨꯛꯁꯨ ꯅꯨꯡꯉꯥꯏꯇꯦ ꯍꯥꯏꯕꯀꯣ ꯆꯥꯛ ꯆꯥꯕꯗꯣ ꯈꯤꯇꯪ ꯈꯤꯇꯪ ꯆꯥꯔꯦ ꯑꯗꯨꯒꯤ ꯃꯥꯗꯣ ꯀꯩꯅꯣꯝ ꯇꯧꯈ꯭ꯔꯕꯒꯤ
ꯎꯝ ꯎꯝ ꯎꯝ
ꯎꯝ
ꯂꯣꯏꯔꯦ ꯂꯣꯏꯔꯦ
ꯑꯗꯨꯗꯤ ꯃꯥꯗꯤ ꯄꯣꯠ ꯄꯨꯔꯛꯅꯤꯉꯥꯏ ꯂꯩꯇꯦ ꯍꯥꯏꯕꯒꯤ ꯅꯣꯏ ꯃꯣꯏꯒꯤ ꯄꯣꯠꯇꯣ ꯈꯔ ꯍꯥꯞꯈ꯭ꯔꯕꯅꯦꯕꯀꯣ ꯑꯗꯨꯒꯤ ꯃꯌꯥꯝ ꯃꯌꯥꯝ ꯍꯥꯞꯄꯤ ꯈ꯭ꯔꯁꯤꯔ ꯍꯥꯏꯔꯒ ꯄꯣꯠ ꯑꯁꯤꯗ ꯀꯌꯥ ꯇꯥꯈ꯭ꯔꯒꯦ ꯌꯦꯡꯐꯝꯁꯨ ꯂꯩꯕꯔꯤ ꯂꯩꯌꯦ ꯑꯗꯨ ꯃꯣꯏ ꯆꯠꯇꯣ ꯑꯌꯨꯛ ꯑꯣꯏꯕꯅꯤꯅꯀꯣ ꯃꯣꯏꯒꯤ ꯇꯥꯏ ꯆꯠꯄꯗꯨꯗ ꯑꯌꯨꯛ ꯑꯣꯏꯕꯅꯤꯅ ꯑꯩꯅ ꯊꯝꯍꯥꯎ ꯌꯦꯡ ꯌꯥꯝ ꯄꯤꯔꯝꯗ꯭ꯔꯕꯅꯦꯕꯀꯣ
ꯊꯤꯟꯕꯤꯕ꯭ꯔꯣ ꯅꯪꯅ
ꯁꯤꯗꯗꯤ ꯃꯣꯏ ꯒꯥꯔꯤ ꯀꯩꯅꯣꯝꯗ ꯂꯥ ꯀꯩꯅꯣꯝ ꯀꯩꯅꯣꯝ ꯇꯧꯔꯒ ꯒꯥꯔꯤꯗꯣ ꯂꯥꯛꯍꯜꯂꯒ ꯆꯠꯈ꯭ꯔꯕꯅꯦ ꯑꯩ ꯊꯤꯂꯒ ꯆꯠꯂꯗꯤ ꯑꯃꯨꯛ ꯍꯥꯟ ꯂꯥꯛꯄꯗꯣ ꯇꯟꯈ꯭ꯔꯕ ꯑꯗꯨꯒꯤ ꯅꯨꯠ ꯑꯅꯤ ꯁꯨꯈꯔꯕꯅꯤꯅ ꯆꯠꯂꯣꯀꯣ ꯍꯥꯏꯔ ꯇꯧꯔꯦ ꯅꯍꯥꯟ ꯀꯨꯝꯍꯩ ꯑꯩꯈꯣꯏ ꯀꯨꯝꯍꯩ ꯑꯆꯧꯕ ꯂꯥꯛꯄꯗ ꯏꯃꯥꯟꯕꯤ ꯂꯥꯛꯄꯗꯣ ꯑꯗꯨꯄꯤꯔꯣ ꯃꯥ ꯍꯟꯥꯟꯕ ꯀꯥꯟꯗꯤ ꯑꯩ ꯊꯦꯡꯕꯤꯌꯨꯀꯣ ꯃꯥ ꯆꯠꯊꯣꯛ ꯆꯠꯁꯤꯟ ꯍꯩꯇꯕꯕ ꯑꯗꯨꯗꯤ ꯃꯣꯏꯗꯤ ꯑꯅꯤ ꯁꯨꯈ꯭ꯔꯕꯅꯤꯅ ꯅꯣꯏꯗꯤ ꯍꯣꯏꯅ ꯆꯠꯈ꯭ꯔꯣ ꯍꯥꯏꯔꯒ ꯁꯥꯏꯔ ꯆꯠꯈꯟꯈ꯭ꯔꯕꯅꯦꯕ
ꯆꯨꯃꯤꯟꯇꯣꯝꯗ ꯍꯥꯂꯛꯅꯤꯡꯉꯥꯏꯁꯤ ꯅꯪ ꯑꯃꯨꯛꯀ ꯋꯥꯒꯅꯦꯕ ꯅꯪꯒꯤ ꯃꯔꯨꯞ ꯂꯩꯔꯗꯤ ꯈꯔ ꯐꯥꯒꯗꯕ
ꯃꯄꯥꯟ ꯊꯣꯛꯃꯤꯟꯅꯕ ꯑꯗꯨꯒꯤ ꯑꯗꯨ ꯃꯇꯝꯗꯣ ꯑꯗꯨꯒꯤ
ꯃꯣꯏꯗꯤ ꯍꯧꯖꯤꯛ ꯃꯣꯏꯒꯤ ꯈꯨꯟ ꯈꯨꯟꯗ ꯂꯩꯕ꯭ꯔꯥ ꯑꯣꯔ
ꯍꯣꯏ ꯈꯨꯟ ꯈꯨꯟ ꯌꯧꯈ꯭ꯔꯕꯅꯦ
ꯑꯗꯨꯗꯤ ꯃꯣꯏꯁꯦ ꯃꯣꯏ ꯅꯍꯥꯟ ꯈꯨꯟ ꯍꯟꯕꯗꯣ ꯈꯄ ꯍꯟꯕꯗꯣ
ꯎꯝ
ꯏꯁꯀꯣꯔꯠ ꯌꯥꯎꯅ ꯆꯠꯂꯝꯒꯅꯤꯅ
ꯍꯣꯏꯗ
ꯐꯩ ꯐꯩ ꯃꯕꯥꯅꯤ ꯍꯜꯂꯛꯑꯗꯤ ꯀꯔꯤ ꯀꯔꯤꯅꯣ ꯄꯨꯔꯛꯑꯣ ꯍꯥꯏꯌꯣ ꯌꯥꯝꯗ꯭ꯔꯁꯨ
ꯃꯕꯥꯅꯤ ꯍꯜꯂꯛꯄꯗꯣ ꯑꯁꯤꯗ ꯂꯥꯛꯑꯔꯣꯏ ꯍꯥꯏꯕꯀꯣ ꯑꯇꯣꯞꯄ ꯏꯁꯇꯦꯠꯇ ꯆꯠꯈ꯭ꯔꯅꯤꯕ ꯑꯗꯨꯒꯤ ꯑꯩꯗꯣ ꯇꯞꯁꯤꯔꯗꯤ ꯈꯟꯕꯅꯤꯕꯀꯣ ꯑꯗꯨꯒꯤ ꯐꯔꯛ ꯇꯥꯈ꯭ꯔꯕ ꯑꯗꯨꯒꯤ ꯍꯣꯏ ꯇꯣꯛꯈꯒꯦ ꯍꯥꯏꯅ ꯇꯣꯛꯈꯅꯦꯕ ꯍꯌꯦꯡ ꯍꯣꯏ ꯑꯩ ꯀꯨꯝꯍꯩꯒꯤ ꯂꯥꯛꯑꯗꯤ ꯑꯋꯥꯠꯄ ꯑꯄꯥꯗꯣ ꯄꯨꯔꯒ ꯑꯃꯨꯛ ꯍꯜꯂꯛꯄꯒꯦ ꯃꯤꯉꯣꯟꯗ ꯇꯞꯇꯩ ꯁꯔꯨꯛ ꯇꯧꯔꯒ ꯈꯟꯈ꯭ꯔꯕꯅꯦꯀꯣ
ꯀꯩ ꯀꯩꯩꯅꯣ ꯌꯥꯝ ꯀꯩꯅꯣꯝ ꯇꯧꯗꯅꯤꯅ ꯑꯁꯤꯗꯤ ꯂꯣꯏꯅꯃꯛꯇꯤ ꯐꯪꯉꯦ ꯑꯗꯨ ꯑꯣꯏꯔꯁꯨ ꯑꯩꯈꯣꯏꯔꯣꯝꯗ ꯆꯥꯕ ꯆꯤꯡꯗ ꯐꯪꯕ ꯃꯅꯥꯒꯨꯝꯕ ꯑꯗꯨꯗꯤ ꯐꯪꯗꯦꯗꯅ ꯑꯗꯣ ꯉꯥꯛꯇ ꯉꯥꯏꯔꯦ ꯑꯇꯣꯞꯄꯗꯤ ꯂꯣꯏꯅ ꯐꯪꯈ꯭ꯔꯕꯅꯤꯅ ꯌꯥꯝꯅ ꯋꯥꯠꯄ ꯀꯗꯤ ꯑꯣꯏꯗꯦꯕꯀ
ꯅꯇꯣꯝꯇ ꯂꯩꯕꯒꯤ ꯆꯥꯅꯤꯡꯕ ꯊꯛꯅꯤꯡꯕꯁꯨ ꯀꯔꯤ ꯍꯥꯏꯁꯤꯔ ꯄꯥꯝꯖꯗꯕꯗꯣ ꯑꯗꯨꯒꯤꯅꯤꯗ ꯑꯩꯈꯣꯏꯒꯤ ꯑꯩꯈꯣꯏꯒꯤ ꯄꯣꯠꯁꯤꯡꯗꯣ ꯑꯗꯨꯒꯨꯝꯕꯗꯣ ꯌꯥꯝ ꯆꯥꯅꯤꯡꯉꯦ ꯆꯥꯗꯕ ꯀꯨꯏꯔꯦ ꯌꯥꯝꯅ ꯀꯁꯤꯔ ꯑꯗꯨꯃꯥꯏꯅ ꯇꯧꯋꯦ ꯍꯥꯏꯕꯗꯣ
ꯍꯣꯏ ꯃꯔꯛ ꯃꯔꯪꯗꯤ ꯆꯅꯤ ꯑꯃ ꯐꯥꯎꯋꯦꯡꯕꯀꯣ ꯑꯗꯨ ꯑꯣꯏꯔꯁꯨ ꯑꯁꯤꯗ ꯆꯅꯤꯃ ꯐꯥꯎꯋꯦ ꯍꯥꯏꯒꯔ ꯂꯩꯔꯒ ꯊꯣꯡꯉꯁꯨ ꯃꯍꯥꯎꯗꯣ ꯃꯅꯥꯗꯦꯅꯦ ꯑꯗꯨꯗ ꯊꯣꯡꯕꯗꯣ ꯃꯍꯥꯎ ꯃꯥꯟꯅꯗꯦꯕꯀꯣ ꯌꯦꯟ ꯑꯣꯏꯌꯦꯔ ꯀꯩꯀꯩ ꯁꯥ ꯉꯥ ꯊꯣꯡꯉꯁꯨ ꯃꯍꯥꯎ ꯃꯥꯟꯅꯗꯦꯕ ꯑꯗꯨ
ꯑꯗ ꯏ ꯄꯨ꯭ꯔꯥꯎꯁꯨꯣ ꯀꯩ ꯀꯩꯅꯣ ꯇꯧꯔꯁꯨ ꯃꯍꯥꯎ ꯃꯥꯟꯅꯗꯦꯕꯀꯣ ꯑꯩꯈꯣꯏꯗ ꯑꯗꯨ ꯇꯪꯅꯗꯕ ꯃꯔꯣꯏ ꯃꯔꯩ ꯍꯌꯦꯡꯒꯨꯝꯕꯁꯨ ꯂꯩꯇꯦꯗꯅ ꯑꯗꯨꯒꯤ ꯃꯍꯥꯎ ꯃꯟꯅꯗꯦꯕ
ꯐꯗꯤꯒꯣꯝꯒꯨꯝꯕꯗꯤ ꯂꯩꯕ꯭ꯔꯣ
ꯌꯣꯜꯂꯤꯦꯕꯀꯣ ꯀꯨꯟꯒꯨꯝ ꯀꯨꯟ ꯄꯤꯕ ꯀꯨꯝꯕꯗꯣ ꯃꯤꯌꯦꯡꯈꯣꯏꯗꯤ ꯆꯥꯗꯦ ꯀꯨꯟ ꯄꯤꯕꯒꯨꯝꯕꯗꯣ ꯑꯣ ꯌꯥꯡꯈꯩꯒꯤ ꯑꯗꯨꯃꯥꯏꯅ ꯇꯧꯋꯦꯕꯀꯣ
ꯑꯣ
ꯑꯁ ꯑꯁꯤꯅ ꯂꯩ ꯌꯣꯟꯕꯁꯤꯡꯁꯤꯗꯤ
ꯅꯪꯁꯨ ꯀꯩꯅꯣꯝ ꯇꯧꯔꯨꯅꯦ ꯂꯩ ꯊꯥꯅꯤꯡꯉꯥꯏꯒꯤ ꯂꯩꯔꯒ
ꯑ ꯂꯩꯕꯥꯛ ꯇꯣ ꯂꯩꯥꯏꯇ ꯂꯩꯕꯥꯛ ꯂꯩ ꯑꯃꯨꯛ ꯂꯩꯈꯤꯗꯣꯏꯅꯤꯗꯅ
ꯀꯩꯅꯣꯝ ꯂꯩꯌꯣ ꯄꯣꯀꯣꯄꯦꯠ ꯂꯩꯌꯣ
ꯑꯩꯗ ꯑꯗꯨꯝ ꯅꯍꯥꯟꯗꯣ ꯈꯟꯗꯣꯛꯄ꯭ꯔꯅꯦꯕꯀꯣ ꯑꯗꯣ ꯑꯁꯤꯗ ꯀꯨꯏꯅ ꯂꯩꯔꯣꯏꯗꯕꯗꯨꯕꯨ ꯑꯃꯨꯛ ꯈꯜꯂꯒ ꯑꯃꯨꯛ ꯇꯣꯛꯈ꯭ꯔꯕꯅꯦꯕꯀꯣ
ꯍꯝ ꯑꯃ ꯑꯅꯤ ꯉꯛꯇ ꯂꯩꯌꯣ ꯌꯥꯝꯗ꯭ꯔꯁꯨ ꯀꯩꯅꯣꯝꯅꯁꯨ ꯀꯩꯅꯣꯝꯅꯁꯨ ꯂꯩꯕ ꯌꯥꯏꯅ ꯐꯣꯟꯅꯁꯨ ꯂꯩꯕ ꯌꯥꯏꯅ
ꯅꯍꯥꯟꯗꯣ ꯑꯩ ꯌꯦꯡꯉꯝꯕꯅꯦꯕꯀꯣ ꯑ ꯃꯣꯔꯣꯛꯀꯨꯝꯕꯁꯨ ꯎꯑꯦꯕꯀꯣ ꯑꯗꯨꯒꯤ ꯃꯣꯏꯗꯣ ꯍꯧꯒꯦꯔꯥ ꯍꯏꯒꯔꯥꯗꯤ ꯈꯪꯗꯦ ꯑꯗꯨꯗꯝ ꯃꯣꯔꯣꯛꯒꯨꯝꯕꯁꯨ ꯎꯑ ꯑꯗꯨꯒꯤ ꯇꯧꯁꯤꯔꯛꯑꯒ ꯈꯟꯕꯅꯦꯕꯀꯣ ꯑꯃꯨꯛ ꯇꯣꯛꯑꯦ
ꯁꯦꯕꯥ ꯇꯧꯕꯒꯤ ꯑꯗꯨꯝ ꯍꯧꯕꯅꯤꯗ ꯐꯖꯅ ꯁꯦꯕꯥ ꯇꯧꯔꯗꯤ ꯍꯥꯏꯕꯗꯤ ꯌꯥꯝ ꯆꯥꯎꯗꯕ ꯄꯥꯝꯕꯤ ꯑꯣꯏꯔꯁꯨ
ꯎꯝ
ꯂꯩꯕꯥꯛꯀ ꯄꯀꯣꯄꯦꯠꯇꯣ ꯃꯦꯛꯑꯒ꯭ꯔꯦꯁꯔꯥ ꯑꯗꯨ ꯑꯅꯤꯗꯣ ꯄꯨꯟꯁꯤꯜꯂꯒ ꯀꯣ
ꯑꯣ ꯂꯩꯕꯥꯛꯇꯤ ꯐꯪꯉꯣꯏ ꯁꯤꯗ ꯂꯩꯕꯥꯛ ꯂꯩꯇꯦ
ꯑꯣ ꯄꯣꯛꯀꯣ ꯄꯦꯠ ꯇꯔꯣ
ꯑꯗꯨꯕꯨꯗꯤ ꯐꯪꯕꯗꯤ ꯐꯪꯉꯝꯒꯅꯤꯕꯀꯣ ꯂꯩꯕꯥꯛ ꯍꯥꯏꯕꯗꯤ ꯂꯩꯕꯥꯛ ꯗꯣ ꯑꯁꯦꯡꯕ ꯂꯩꯕꯥꯛꯇꯣ ꯑꯗꯨꯗꯤ ꯂꯩꯇꯦ ꯂꯩꯇꯦ ꯅꯠꯇꯦꯕꯀꯣ ꯃꯣꯏ ꯀꯩꯅꯣꯝꯗ ꯌꯣꯟꯕꯗꯨꯗꯤ ꯍꯣꯏ ꯃꯣꯏꯩ ꯒ꯭ꯔꯥꯝ ꯒ꯭ꯔꯥꯝꯗꯅ ꯑꯗꯨꯃꯥꯏ ꯎꯕꯀꯣ ꯌꯣꯟꯕꯗꯣ ꯑꯗꯨ ꯁꯗꯤꯛꯇ ꯄꯗꯤ ꯂꯩ ꯏꯇꯔꯦꯕꯀꯣ ꯑꯁꯤꯗꯤ ꯂꯩꯔꯁꯨꯀꯣ ꯀꯩ ꯍꯥꯏꯔꯤꯅꯣꯡ ꯌꯥꯝꯅꯪꯀꯪꯀꯪ ꯀꯪ ꯂꯥꯛꯏꯕꯀꯣ
ꯑ ꯑ
ꯎꯝ ꯂꯩꯕꯥꯛꯇꯣ ꯌꯥꯝ ꯅꯨꯡꯉꯥꯏꯇꯦꯕ ꯊꯣꯠꯄꯒꯤ ꯑꯣꯏꯔꯁꯨ ꯑꯗꯣ ꯂꯩꯕꯥꯛ ꯂꯩ ꯍꯥꯏꯔꯁꯨ ꯃꯣꯏ ꯑꯃꯨꯛ ꯑꯀꯥꯏ ꯌꫭ ꯍꯨꯟꯗꯣꯛꯄ ꯃꯐꯝꯗ ꯑꯣꯏꯗꯅ ꯑꯗꯨꯒꯤ ꯇꯟꯁꯨ ꯇꯟꯥꯟꯕ ꯑꯗꯨꯒꯤ
ꯇꯟꯒꯅꯤ ꯇꯟꯒꯅꯤ ꯑꯗꯨꯝ ꯐ ꯑꯗꯨꯒꯨꯝꯕ ꯃꯐꯝ ꯑꯣꯏꯔꯗꯤ
ꯍꯣꯏ ꯑ ꯑ ꯇꯝꯄꯛ ꯇꯧꯗꯨꯅ ꯃꯔꯛ ꯃꯔꯛꯇ ꯎꯝ ꯎꯝ ꯀꯩ ꯍꯥꯏꯗꯅꯣ ꯎꯝ ꯖꯤꯒ ꯈꯤꯇꯪ ꯍꯥꯡꯕꯒꯨꯝꯕ ꯂꯩꯗꯤ ꯐꯕ ꯑꯁꯤꯗꯤ ꯖꯤꯒ ꯍꯥꯡꯕꯁꯨ ꯎꯗꯦꯕꯀꯣ ꯌꯨꯝꯗꯣ ꯌꯥꯝꯅꯛ ꯅꯪ ꯅꯪ ꯅꯪꯅ ꯁꯥ ꯁꯥꯕꯒꯤꯀꯣ
ꯑꯗꯨꯃꯥꯏꯅ ꯇꯧꯅꯤ ꯍꯣꯏ
ꯎꯝ ꯑꯗꯨ ꯑꯣꯏꯕꯒꯤ ꯐꯪꯗꯦ
ꯑꯩꯈꯣꯏ ꯎꯝ ꯀꯩꯅꯣꯝ ꯏꯃꯥꯟꯅꯕꯤ ꯂꯩꯕꯀꯥꯗꯣ ꯃꯈꯥꯅꯤꯗꯣ ꯃꯣꯏ ꯂꯥꯛꯈ꯭ꯔꯦꯕꯀꯣ ꯃꯤ ꯂꯩꯕ ꯑꯗ ꯃꯣꯏꯁꯨ ꯂꯩ ꯀꯩ ꯀꯩꯅꯣ ꯃꯌꯥꯝ ꯄꯨꯔꯒ ꯂꯥꯛꯑꯦꯕꯣ ꯃꯌꯥꯝ ꯊꯥꯔ ꯂꯩꯔꯝꯃꯦ ꯃꯣꯏꯒꯤꯗꯤ ꯊꯥꯏꯅ ꯂꯩꯐꯝꯗꯒꯤ ꯄꯨꯔꯛꯄ ꯃꯥꯜꯂꯦꯕꯀꯣ
ꯑꯥ ꯑꯥ ꯑꯥ
ꯐꯖꯅ ꯍꯧꯔꯝꯃꯦ ꯐꯖꯅ ꯏꯁꯤꯡꯁꯨ ꯃꯔꯥꯡ ꯀꯥꯏꯅ ꯄꯤꯕꯅꯤꯅ ꯐꯖꯅ ꯍꯧꯕꯗꯤ ꯍꯧꯔꯝꯃꯦꯕ ꯃꯣꯏꯗꯤ ꯀꯨꯏꯒꯁꯨ ꯊꯝꯃꯤꯅꯤꯃꯦ ꯍꯨꯏꯅꯛꯇ ꯊꯝꯗꯅꯕ
ꯊꯥꯒꯗꯕꯅꯤ ꯊꯥꯒꯗꯕꯅꯤ ꯆꯥ ꯁꯦ ꯍꯥꯏꯔꯗꯤ ꯊꯥꯒꯗꯕꯅꯤ
ꯎꯝ
ꯑꯗꯨꯒꯅꯤ ꯑꯩꯁꯨ ꯁꯤꯗ ꯃꯔꯣꯛꯀ ꯌꯥꯡꯈꯩꯒꯤ ꯌꯥꯡꯈꯩꯒꯤ ꯆꯥꯝꯃꯉꯥꯒꯤ ꯂꯩꯔꯒ ꯊꯥꯕꯤꯕꯗꯣ ꯈ꯭ꯔꯕꯨꯗꯤ ꯁꯤ ꯑꯗꯨ ꯑꯣꯏꯔꯁꯨ ꯍꯧꯈ꯭ꯔꯦꯕ ꯑꯗꯣ ꯍꯟꯗꯛꯇꯤ ꯑꯗꯨꯝ
ꯀꯩꯅꯣꯝ ꯊꯥꯎꯑꯣ ꯑꯁꯤ ꯅꯠꯇꯕ ꯎꯝ ꯀꯩꯅꯣꯝ ꯃꯣꯔꯣꯛ ꯑꯆꯧꯕ ꯂꯩꯗꯅ ꯌꯥꯝ ꯆꯥꯎ ꯆꯥꯎꯕ ꯃꯣꯔꯣꯛꯗꯣ ꯎ ꯃꯣꯔꯣꯛ ꯅꯠꯇꯕ ꯀꯩꯅꯣꯝꯃ ꯆꯧ ꯉꯧꯕꯗ ꯍꯥꯞꯄꯗꯣ
ꯀ꯭ꯔꯤꯃꯔꯣꯛ
ꯁꯥꯗꯕ ꯑꯃ ꯑꯆꯧꯕ ꯂꯩꯕ꯭ꯔꯣ ꯀꯦꯞꯁꯤꯀꯝ
ꯑꯗꯨ ꯒꯨꯃ ꯊꯥꯗꯦ ꯍꯥꯏꯕꯗꯤ ꯃꯔꯣꯛ ꯑꯁꯦꯡꯕꯗꯣ ꯑꯗꯨ
ꯑꯗꯨꯒꯨꯝꯕꯁꯨ ꯊꯥꯎꯑꯣ ꯑꯗꯨꯒꯨꯝꯕꯗꯣ ꯌꯥꯝ ꯍꯧꯅꯕꯅꯦꯕꯀꯣ ꯑꯗꯨꯒꯨꯝꯕ ꯃꯤ ꯊꯥꯅꯗꯕ ꯃꯤ ꯊꯥꯟꯅꯗꯕꯒꯨꯝꯕꯗ ꯊꯥꯔꯒ ꯌꯣꯜ ꯕ ꯌꯥꯏꯅ
ꯊꯥꯒꯦ ꯑꯩ ꯅꯍꯥꯟꯗꯤ ꯈꯔ ꯎꯝ ꯇꯝꯁꯤꯔ ꯍꯥꯏꯔꯒ ꯊꯥꯕꯤꯕꯅꯤꯗ ꯑꯗꯣ ꯌꯦꯟꯅ ꯈꯣꯠꯄꯤꯕ ꯑꯗꯨꯒꯤ ꯍꯟꯗꯛꯇꯤ ꯑꯃ ꯑꯅꯤ ꯑꯍꯨꯝ ꯑꯗꯨꯝ ꯃꯨꯜꯂꯒ ꯆꯥꯕ ꯍꯧꯔꯦ ꯌꯥꯝ ꯁꯥꯕ ꯑꯗꯨ ꯁꯤꯡꯖꯨ ꯇꯧꯔꯦ ꯀꯗꯥꯏꯗꯒꯤ ꯃꯔꯛꯔꯣ ꯍꯥꯡꯕ ꯍꯧꯔꯅꯤ ꯍꯦꯟꯖꯤꯟꯅ ꯁꯥꯕꯅꯦ ꯁꯤꯃꯔꯣꯛꯇꫭ
ꯅꯣꯏ ꯌꯦꯟꯗꯦꯝꯒꯨꯝꯃꯗꯤ ꯊꯥꯕ꯭ꯔ
ꯌꯦꯟꯗꯦꯝꯒꯨꯝꯕ ꯑꯃ ꯑꯅꯤ ꯂꯩ ꯍꯣꯏ ꯌꯥꯝ ꯊꯥꯗꯦ
ꯎꯝ ꯈꫭꯏ ꯈꯨꯟꯗꯒꯤꯗꯤ ꯍꯦꯟꯅ ꯆꯥꯎꯋ ꯑꯗꯨꯅ ꯑꯗꯨꯅꯐꯖꯅꯕꯖ꯭ ꯆꯥꯎꯔꯝꯒꯅꯤꯀꯣ ꯌꯨꯝ
ꯌꯥꯝ ꯆꯥꯎꯕꯅꯦ ꯁꯤꯗꯗꯤ ꯄꯤꯛꯑꯦ ꯑꯩꯈꯣꯏ ꯈꯨꯟꯗꯗꯤ ꯑꯣꯛꯆꯥꯛ ꯀꯤ ꯍꯦꯛꯂꯒ ꯇꯧꯕꯅꯦ ꯁꯤꯒꯤꯗꯤ ꯑꯗꯨꯒꯨꯝꯕ ꯄꯥꯎ ꯂꯩꯇꯦ
ꯑꯗꯣ ꯑꯣꯛꯆꯥꯛꯒꯤ ꯌꯦꯟꯗꯦꯝ ꯃꯥꯟꯕꯗꯣ ꯑꯗꯨꯗꯣ ꯀꯩꯅꯣꯝ ꯑꯣꯏꯕ꯭ꯔꯥ ꯃꯌꯥꯝ ꯍꯧꯕ꯭ꯔꯥ ꯑꯗꯨꯗ ꯅꯣꯏ ꯑꯣꯒꯤ ꯄꯤ ꯍꯥꯏꯕꯗꯣ
ꯇꯨꯔꯦꯟ ꯃꯇꯥꯏ ꯃꯇꯥꯏꯗ ꯌꯥꯝ ꯍꯥꯏꯕꯗꯤ ꯌꯥꯝꯗꯤ ꯆꯥꯎꯋ ꯑꯗꯨꯗꯩꯗꯤ ꯌꯥꯝꯃꯟꯗꯒꯤꯀꯣ ꯃꯆꯥ ꯃꯆꯥ ꯍꯧꯕ ꯑꯗꯣ ꯃꯔꯛ ꯃꯔꯛꯇ ꯀꯛꯄ ꯆꯠꯂꯒ ꯄꯤꯌꯦ ꯍꯟꯗꯛꯇꯤ ꯑꯗꯨꯒꯨꯝꯕ ꯃꯅꯥꯗꯣ ꯄꯤꯗꯔꯦ
ꯪꯉꯦ ꯅꯤꯡꯊꯧꯅꯤꯅꯦ
ꯎꯝ ꯑꯗꯨ ꯃ ꯃꯅꯥꯗ ꯄꯤꯗ꯭ꯔꯦ ꯍꯟꯗꯛꯇꯤ
ꯑꯣ ꯑꯩꯈꯣꯏ ꯑꯣꯛ ꯃꯄꯤ ꯁꯤꯕꯗꯣ ꯃꯥꯏ ꯃꯆꯥꯁꯤꯡꯗꯣ ꯆꯥꯛ ꯆꯥꯕ ꯍꯧꯈ꯭ꯔꯕꯖꯥꯠꯂꯥ ꯑꯩ ꯍꯪꯉꯨꯒꯦ ꯇꯧꯔꯒ ꯀꯥꯎꯋꯦꯅꯦ
ꯆꯥꯛꯄꯨꯗꯤ ꯐꯖꯅ ꯆꯥꯔꯦ ꯍꯥꯏꯌꯦ ꯑꯗꯣ ꯑꯩꯅ ꯉꯁꯥꯏ ꯀꯃꯥꯏꯅ ꯇꯧꯕ꯭ꯔ ꯆꯥꯕ꯭ꯔ ꯍꯥꯏꯔꯒ ꯆꯥꯗꯦ ꯍꯨꯜꯂꯦ ꯇꯨꯔꯦꯟꯗ ꯍꯨꯟꯕ ꯆꯠꯂꯦ ꯍꯥꯏꯌꯦ ꯏꯁꯤꯡ ꯆꯥꯎꯈ꯭ꯔꯕꯅꯤꯅꯀꫭ ꯐꯨꯝꯕꯁꯨ ꯉꯝꯗꯕ꯭ꯔꯥ ꯎꯝ ꯑꯗꯨꯃꯥꯏꯅ ꯇꯧꯋꯦ ꯍꯥꯏ ꯌꯥꯝ ꯅꯨꯡꯁꯤꯌꯦ ꯍꯥꯏ ꯑꯗꯣ ꯏꯃꯥꯗ ꯊꯃꯣꯏ ꯌꯥꯝ ꯁꯣꯛꯑꯦ ꯍꯥꯏꯌꯦ
ꯑꯣꯏꯔꯝꯒꯅꯤ ꯃꯆꯥ ꯌꯣꯛꯑꯒ ꯂꯩꯕꯗꯨꯕꯣ ꯑꯃꯨꯛ ꯑꯃꯇꯪ ꯌꯥꯎꯕꯗꯣ ꯑꯃꯨꯛ ꯁꯤꯔꯒ ꯂꯩꯔꯗꯤ ꯑꯗꯨ ꯆꯥꯎꯅꯤꯡꯉꯥꯏ ꯌꯣꯛꯅꯤꯡꯉꯥꯏꯔꯗꯤ ꯑꯃꯨꯛ ꯀꯨꯏꯅ ꯆꯪꯉꯤꯅꯤꯗꯅ ꯃꯆꯥ ꯃꯆꯥꯗꯣ ꯑꯃꯨꯛ ꯌꯧꯜꯔꯅꯤꯌꯦ ꯑꯃꯨꯛ ꯑꯃꯨꯛ ꯃꯆꯥꯗꯣ ꯆꯍꯤꯗ ꯑꯅꯤꯔꯒꯨꯝꯕ ꯄꯣꯛꯑꯝꯒꯅꯤꯕꯀꯣ
ꯎꯝ
ꯑꯗꯨꯗꯤ ꯆꯍꯤ ꯈꯔꯗꯤ ꯑꯃꯨꯛ ꯇꯣꯛꯄ ꯇꯥꯔꯦꯗꯅ
ꯑ ꯈꯪꯉꯦ ꯑꯗꯨ ꯅꯨꯃꯤꯠꯇꯣ ꯑꯗꯨ ꯅꯨꯃꯤꯠꯇꯨ ꯏꯄꯨꯅ ꯀꯩꯅꯣꯝ ꯇꯧꯋꯦ ꯍꯥꯏꯅꯦ ꯑꯗꯨ ꯅꯨꯃꯤꯠ ꯉꯥꯛꯛꯇ ꯑꯣꯛꯆꯥꯛ ꯄꯤꯔꯝꯃꯦ ꯍꯥꯏ ꯏꯊꯥꯊꯥꯖꯗꯅ ꯑꯗꯨ ꯊꯥꯡꯖꯥ ꯅꯨꯃꯤꯠꯇꯣ
ꯎꯝ ꯉꯁꯥꯏ ꯀꯣꯜ ꯉꯁꯥꯏ ꯐꯣꯟ ꯇꯧꯔꯕꯗꯣ ꯋꯥꯔꯤ ꯇꯧꯗꯦ ꯅꯣꯏ
ꯋꯥꯔꯤꯔꯤ ꯇꯧꯗꯤꯗ
ꯎꯝ
ꯑꯩꯗꯤ ꯇꯧꯗꯦ ꯑꯕꯣꯛ ꯇꯧꯔꯛꯑꯒ ꯇꯞꯅꯅꯥ ꯄꯨꯨꯝꯅ ꯉꯥꯡꯗ ꯅꯥꯏ ꯍꯥꯏꯕ꯭ꯔꯥ ꯅꯥꯏ ꯍꯥꯏꯕ꯭ꯔꯥ ꯈꯪꯗꯦ ꯅꯣꯡ ꯆꯨꯕꯒꯤ ꯃꯥꯗ ꯇꯧꯅꯤꯡꯉꯥꯏ ꯂꯩꯇꯕꯒꯤ ꯀꯣꯜ ꯇꯔꯛꯄꯅꯦ ꯍꯥꯏꯥꯏ ꯑꯗꯣ
ꯑꯩꯉꯣꯟꯗꯤ ꯊꯕꯛ ꯆꯠꯂꯝꯒꯅꯤ ꯍꯥꯏꯔꯒ ꯇꯧꯔꯄꯃꯅꯤ
ꯑꯣ ꯑꯗꯨꯒꯤ ꯅꯪꯗꯤ ꯀ꯭ꯔꯤꯁ ꯇꯧꯗꯦꯀꯣ ꯍꯥꯏꯔꯛꯑꯣ ꯒ꯭ꯔꯤꯁ ꯇꯧꯗꯦ ꯁꯤ ꯊꯥꯗ ꯂꯩꯔꯅꯤ ꯑꯩꯅ ꯍꯥꯏꯕ ꯑꯗꯨ ꯑꯣ ꯐꯔꯦ ꯐꯔꯦ ꯑꯗꯣ ꯑꯗꯃꯈꯣꯏꯗꯤ ꯉꯁꯤ ꯒꯥꯔꯤ ꯁꯦꯝꯃꯒ ꯂꯩꯌꯦꯦ ꯑꯗꯨꯃꯥꯏꯅ ꯍꯥꯏꯕ ꯑꯗꯒꯤ ꯃꯣꯏ ꯋꯥꯔꯝꯒꯅꯤ ꯐꯖꯅ ꯄꯣꯊꯥꯔꯒ ꯂꯩꯁꯅꯨ ꯍꯥꯏꯕꯗꯤ ꯆꯤꯟꯗꯣ ꯄꯥꯜꯂꯛꯇꯕꯀꯣ
ꯑꯥ
ꯑꯗꯨꯃꯥꯏꯅ ꯍꯥꯏꯗꯕ ꯑꯩ ꯇꯥꯛꯒꯦ ꯍꯥꯏꯔꯒꯦ ꯇꯥꯕꯅꯦꯕ ꯎꯝ
ꯑꯗꯣ ꯄꯥꯈꯪ ꯑꯃꯗꯤ ꯍꯪꯕꯤꯗꯦ ꯄꯥꯈꯪ ꯈ꯭ꯋꯥꯏꯗꯒꯤ ꯄꯥꯈꯪ ꯑꯆꯧꯕ ꯂꯩꯕꯗꯨꯣ
ꯑꯥ ꯑꯥ
ꯍꯪꯗꯦ
ꯑꯃꯗꯨꯔꯥ ꯍꯥꯃꯦꯡ ꯌꯣꯛꯄꯗꯨꯔꯣ ꯍꯥꯡꯉꯦ ꯍꯥꯡꯉꯀꯥꯟꯗ ꯃꯥꯁꯦ ꯂꯧ ꯇꯧꯏꯦ ꯍꯥꯏꯌꯦ ꯂꯧꯗꯨꯁꯨ ꯂꯦꯛꯄ ꯆꯠꯂꯦ ꯍꯥꯏꯌꯦꯦ ꯊꯥꯏꯅꯀꯣ ꯅꯍꯥꯟꯗꯣ ꯑꯗꯣ ꯃꯥꯁꯦ ꯍꯥꯃꯦꯡꯁꯦ ꯇꯔꯥꯒꯨꯝꯕ ꯂꯩꯌꯦꯦ ꯍꯥꯏꯌꯦꯦ ꯑꯗꯣ ꯑꯗꯨ ꯍꯥꯃꯦꯡ ꯈꯣꯏꯅ ꯂꯐꯣꯏ ꯄꯥꯝꯕꯤꯁꯨ ꯂꯣꯏꯅ ꯆꯥꯕ ꯆꯨꯖꯥꯛꯁꯨ ꯂꯣꯏꯅ ꯆꯥꯕ ꯂꯣꯏ ꯆꯥꯊꯣꯛꯈ꯭ꯔꯦ ꯍꯥꯏ ꯍꯟꯗꯛ ꯅꯧꯅ ꯊꯥꯕ ꯈꯣꯏꯗꯣ ꯎꯝ ꯑꯗꯨꯒꯤ ꯃꯥꯅ ꯇꯧꯕ ꯈꯨꯗꯤꯡ ꯑꯣꯏꯗꯕ ꯑꯗꯨꯒꯤ ꯌꯨꯝꯗ ꯂꯩꯇꯦ ꯍꯥꯏ ꯑꯗꯨꯒꯤ ꯑꯗꯨꯅ ꯂꯧꯒꯤ ꯃꯇꯝꯁꯨ ꯦꯡꯁꯨ ꯄꯥꯡꯗꯕ ꯀꯂꯂꯤꯁꯨ ꯇꯧꯕ ꯍꯩꯇꯕ ꯑꯃꯗꯤꯗꯤ ꯑꯗꯨꯃꯥꯏꯅ ꯍꯥꯏꯕꯀꯣ
ꯎꯝ
ꯍꯣꯏꯅ ꯍꯣꯏꯅ ꯍꯥꯏꯔꯒ ꯀꯟꯅꯔꯔꯣꯏꯗꯕꯗꯣ ꯍꯥꯏꯅꯤ ꯃꯤꯅ ꯐꯅꯤ ꯃꯩꯁꯥ ꯃꯁꯥꯒꯤ ꯃꯩꯁꯥ ꯃꯅꯨꯡꯁꯥꯒꯤ ꯊꯣꯛꯄ
ꯎꯝ ꯃꯥꯅꯁꯨ ꯊꯕꯛꯧ ꯇꯧꯗ꯭ꯔꯦ ꯑꯗꯨ ꯑꯣꯏꯔꯁꯨ
ꯑꯗꯣ ꯃꯣꯏ ꯀꯩꯅꯣꯝ ꯊꯕꯛ ꯇꯧꯕꯗꯨ ꯑꯃꯨꯛ ꯇꯧ ꯔꯤꯖꯥ ꯇꯧ ꯃꯣꯏꯅ ꯇꯣꯛꯊꯈꯤꯕꯕꯖꯥꯠ꯭ꯔꯥ ꯀꯃꯥꯏꯅ ꯇꯧꯕ꯭ꯔꯥ ꯍꯟꯗꯛ ꯏꯁꯤꯡ ꯆꯥꯎꯥꯕ ꯃꯇꯝ ꯍꯣꯏ ꯃꯤꯣꯏꯅ ꯇꯣꯛꯄ ꯃꯥꯜꯂꯤꯀꯣ
ꯇꯧ ꯇꯣ ꯃꯥꯅꯦ ꯎꯝ ꯎꯝ ꯎꯝ ꯇꯨꯞꯄ ꯃꯥ ꯂꯩꯗꯣ ꯃꯥꯅ ꯂꯧꯒꯨꯝꯕ ꯄꯥꯛꯂꯣꯛꯒꯨꯝꯕ ꯁꯨꯗ꯭ꯔꯗꯤ ꯌꯨꯝ ꯃꯅꯥꯛꯇꯤ ꯃꯥ ꯁꯦꯡꯕ ꯌꯥꯏꯅ
ꯑꯥ
ꯃꯥꯅ ꯀꯩꯅꯣꯝꯗ ꯄꯥꯏꯔꯒ ꯀꯛꯄ ꯌꯥꯏꯅ
ꯑꯦ ꯇꯧꯋꯦꯏ ꯑꯗꯨꯗꯤ ꯏꯅꯥꯎꯄꯥꯕꯨꯗꯤ ꯂꯥꯛꯏꯗꯤ ꯈꯔꯕꯨꯗꯤ ꯇꯧꯋꯦꯀꯣ
ꯇꯕ꯭ꯔꯥ ꯍꯂꯣ
ꯑꯥꯎ
ꯃꯅꯥꯎ ꯅꯨꯄꯥꯗꯣ
ꯀꯩꯗꯧꯕ꯭ꯔꯥ
ꯐꯔꯦꯁ ꯇꯧꯗꯦ
ꯀꯩꯅꯣ ꯇꯨꯃꯤꯟꯅ ꯂꯩꯈ꯭ꯔꯥꯖꯥ ꯂꯩꯈ꯭ꯔꯥꯕꯣ
ꯍꯥ ꯍꯥ ꯀꯔꯤꯁ ꯇꯧꯗꯦ ꯀꯔꯤꯁ ꯇꯧꯗꯦ ꯇꯔꯒ ꯂꯩꯌꯦ ꯑ
ꯑꯃ ꯄꯥꯈꯪ ꯄꯥꯈꯪ ꯄꯥꯈꯪꯗꯨꯖꯨ ꯃꯣꯏꯒꯤ ꯄꯥꯈꯪꯗꯤ ꯌꯥꯝ ꯆꯥꯎꯔ ꯂꯩꯈ꯭ꯔꯦꯅꯦ
ꯑꯃ ꯑꯅꯤ ꯁꯨꯕꯒꯤ ꯑꯣ ꯑꯅꯤ ꯁꯕꯒꯤ ꯇꯧꯕꯗꯨꯔꯣ
ꯎꯝ꯫
ꯃꯅꯦ
ꯋꯥ ꯉꯥꯡ ꯈꯔ ꯃꯥꯟꯗꯧ ꯃꯥꯟꯈꯔꯦꯕꯣ ꯃꯥꯖꯦ꯫ ꯐꯖꯅ ꯉꯥꯡꯉꯝ ꯑꯉꯥꯡ ꯑꯉꯥꯡ ꯂꯧꯅꯤꯡꯉꯥꯏ ꯃꯤ ꯂꯩ ꯃꯤ ꯊꯝꯗ꯭ꯔꯕ ꯖꯥꯠꯂꯥ ꯍꯟꯗꯛꯇꯤ ꯑꯗꯣ ꯑꯉꯥꯡ ꯀꯅꯥꯅ ꯂꯧꯕ ꯑꯉꯥꯡꯗꯤ꯫
ꯍꯞꯇꯥ ꯑꯃ ꯑꯃ ꯑꯗꯨꯝ ꯁꯨꯇꯤ ꯂꯧꯅꯔꯒꯀꯣ ꯂꯩ ꯍꯥꯏ
ꯑꯣ
ꯃꯥꯅꯤ ꯑꯗꯨꯃꯥꯏꯅ ꯂꯩ ꯃꯥꯂꯦ ꯑꯗꯨꯅ ꯐꯔꯦꯗ꯫ ꯃꯤꯗ ꯁꯤꯟꯅꯔꯒ ꯑꯉꯥꯡ ꯀꯥꯞꯄ ꯈꯣꯠꯄ‌ꯣ ꯁꯨꯗꯤ ꯃꯃꯥ ꯃꯄꯥꯅ ꯂꯧꯔꯒ ꯑꯗꯨꯁꯨ ꯆꯠꯄꯁꯨ ꯅꯨꯡꯉꯥꯏꯅ ꯆꯠꯂꯦꯗꯅ ꯎꯝ
ꯍꯞꯇꯥ ꯑꯃ ꯑꯃ ꯃꯤꯅ ꯑꯗꯨꯃꯥꯏꯅ ꯇꯧꯕ
ꯑꯗꯨꯃꯥꯏꯅ ꯇꯧꯋꯤ ꯍꯥꯏ ꯄꯥꯎꯗꯤ ꯇꯥꯏ ꯑꯩꯁꯨ ꯄꯥꯎ ꯐꯥꯎꯅꯗꯦ
ꯑꯣ ꯃꯣꯏ ꯂꯩꯁꯥꯕꯤꯗꯨꯗꯤ ꯊ ꯊꯕꯛ ꯆꯠꯄꯗꯤ ꯐꯪꯉꯣꯏ ꯑꯗꯨꯗꯤ ꯅꯨꯃꯤꯠ ꯅꯨꯃꯤꯠꯀꯤ ꯇꯛꯄꯅꯦꯕꯀꯣ ꯀꯌꯥꯝ ꯉꯥꯛꯇꯧ ꯃꯥꯟꯗꯦꯕꯣ ꯑꯗꯨꯒ ꯄꯩꯁꯥꯕꯤꯕꯗꯨꯗꯤ ꯑꯗꯨꯗꯤ
ꯀꯩꯅꯣꯝ ꯑꯣꯏꯔꯝꯒꯅꯤ ꯑꯗꯨꯗꯤ ꯃꯥꯒꯤ ꯃꯔꯨꯞꯁꯤꯡꯟꯁꯤ ꯊꯤꯟꯕꯤꯕꯒꯨꯝꯕ ꯇꯧ ꯀꯩꯅꯣꯝ ꯇꯧꯔꯝꯒꯅꯤꯗ ꯃꯣꯏꯗꯤ ꯃꯣꯏꯒꯤ ꯃꯤꯅ ꯑꯗꯨꯝ ꯌꯦꯡꯕꯤꯒꯅꯤꯗ ꯋꯥꯏ ꯉꯥꯏ ꯂꯩꯇꯣꯏꯗ
ꯃꯣꯏꯅ
ꯎꯝ
ꯃꯌꯦꯛ
ꯎꯝ
ꯀꯩꯅꯣ ꯃꯣꯏ ꯃꯝ ꯀꯩ ꯍꯥꯏꯅꯣ ꯃꯌꯥꯝꯕꯩ ꯃꯇꯩ ꯃꯥꯗꯒꯤ ꯁꯨꯝ ꯃꯇꯩ ꯃꯥꯒꯤ ꯁꯨꯝ ꯆꯪꯕ꯭ꯔꯣꯃ ꯑꯗꯨꯣ
ꯎꯝ ꯎꯝ ꯎꯝ
ꯇꯣꯛꯈ꯭ꯔꯕꯖꯥꯠꯂꯣ ꯀꯔꯝꯅꯣ ꯃꯣꯏ ꯊꯪꯅꯕ ꯂꯩꯕꯗꯣ
ꯑ
ꯃꯣꯏꯁꯨ ꯃꯣꯏ ꯃꯣꯏꯁꯨ ꯑꯉꯥꯡ ꯌꯧꯅꯉꯥꯏ ꯊꯝꯈ꯭ꯔꯕ꯭ꯔꯥ ꯅꯠꯇ꯭ꯔꯒ ꯃꯣꯏꯁꯨ ꯑꯗꯨꯃꯥꯏꯅ ꯇꯧꯕ꯭ꯔꯥ ꯃꯥꯏ ꯅꯨꯄꯥꯗꯨꯗꯤ ꯌꯥꯗꯧ ꯃꯥꯟꯗꯦꯕꯣ ꯑꯗꯨꯗꯤ ꯑ ꯑꯩꯈꯣꯏ ꯃꯄꯥꯟꯒꯤ ꯑꯣꯏꯕꯅꯤꯅꯀꯣ
ꯎꯝ ꯎꯝ ꯎꯝ
ꯎꯝ ꯆꯥꯛ ꯌꯦꯟꯁꯥꯡ ꯂꯣꯏꯔꯦ
ꯆꯥꯛ ꯏꯟꯁꯥꯡ ꯂꯣꯏꯔꯦ ꯆꯥꯛ ꯂꯥꯝꯗꯕꯒꯤ ꯆꯥꯗꯔꯦ ꯉꯍꯥꯛꯇꯪ ꯂꯩꯔ ꯆꯁꯤꯔꯥ ꯈꯟꯕ ꯉꯁꯥꯏ ꯉꯥꯛꯇ ꯑꯗꯨꯝ ꯆꯥꯗꯤꯦ ꯆꯥꯏ ꯍꯥꯏꯔꯁꯨ ꯆꯥꯛꯀꯨꯝꯕꯗꯤ ꯍꯥꯞꯔꯒ ꯆꯥꯗꯦ ꯑꯩꯅ ꯆꯥꯛ ꯍꯥꯞꯇꯕꯒꯤ ꯅꯪ ꯆꯥꯛ ꯆꯥꯃꯟꯈꯤꯗ꯭ꯔꯦ ꯍꯤꯃꯣꯒ꯭ꯂꯣꯕꯤꯟ ꯑꯃꯨꯛꯀ ꯅꯦꯝꯊꯒꯅꯤꯀꯣ ꯆꯩꯔꯒ ꯂꯩꯕꯅꯦ ꯑꯩ ꯍꯌꯦꯡꯅ ꯆꯦꯛ ꯇꯧꯒꯅꯤ ꯂꯣꯏꯅ ꯁꯨꯒꯔꯁꯨ ꯍꯃꯨꯛ ꯒ꯭ꯂꯣꯕꯤꯟꯁꯨ ꯍꯌꯦꯡ ꯆꯦꯛ ꯇꯧꯒꯅꯤ ꯍꯥꯏ
ꯎ ꯎꯝ ꯄꯩꯁꯥꯗꯤ ꯆꯪꯉꯣꯏ ꯈꯣ ꯑꯃꯃꯛ
ꯀ ꯀꯔꯤꯔꯣ
ꯂꯩꯌꯦ
ꯈꯪꯗꯦ ꯈꯪꯗꯦ ꯃꯣꯏꯅ ꯍꯤꯗꯥꯛ ꯏꯕꯤꯔꯤ ꯑꯃꯨꯛꯀ ꯆꯪꯒꯅꯤꯅꯦ ꯑꯗꯨꯒꯤ ꯑꯩꯅ ꯆꯥꯔꯔꯣꯏ ꯍꯤꯗꯥꯛꯁꯨ ꯏꯁꯇ꯭ꯔꯤꯞ ꯑꯃꯗ ꯆꯥꯃꯉꯥ ꯆꯥꯃꯉꯥ ꯍꯦꯟꯕ ꯉꯥꯛꯇ ꯑꯗꯨꯒꯤ ꯑꯩꯒꯤ ꯍꯤꯗꯥꯛꯇꯣ ꯌꯥꯝ ꯇꯥꯡꯉꯦꯕ ꯑ ꯅꯍꯥꯟꯁꯨ ꯑ ꯂꯤꯁꯤꯡ ꯑꯍꯨꯝ ꯑꯗꯨ ꯃꯥꯏꯅ ꯇꯥꯏꯕ ꯑꯣ ꯈꯨꯗꯛꯇ ꯊꯥꯛ ꯑꯃꯒꯤ ꯂꯧꯕ ꯉꯝꯗꯕ ꯑꯗꯨꯒ ꯍꯞꯇꯥ ꯑꯃꯔꯥ ꯍꯞꯇꯥ ꯑꯃ ꯃꯈꯥꯏꯔ ꯑꯗꯨꯒꯨꯝꯕꯒꯤ ꯂꯧꯔꯒ ꯍꯥꯟꯅ ꯆꯥꯕ ꯑꯗꯨꯗꯒꯤ ꯑꯩꯅꯁ ꯑꯩꯅ ꯃꯍꯤꯒꯨꯝꯕꯗꯤ ꯂꯧꯗ꯭ꯔꯦ ꯑꯩꯅ ꯂꯧꯔꯨꯅꯨ ꯍꯥꯏꯕꯒꯤ ꯄꯩꯁꯥꯗꯣ
ꯑꯣ ꯆꯥꯛ ꯆꯥꯕ ꯅꯨꯡꯉꯥꯏꯅꯤꯉꯥꯏꯒꯨꯝꯕ ꯇꯧꯕꯗꯨꯔꯣ
ꯑꯗꯨ ꯍꯤꯗꯥꯛ ꯑꯩꯈꯣꯏꯗ ꯃꯩ ꯃꯍꯤ ꯈꯣꯏꯗꯣ ꯑꯩ ꯂꯧꯗ꯭ꯔꯦꯁ ꯇꯨꯝꯁꯨ ꯇꯨꯝꯅꯤꯡꯃꯟꯕ ꯍꯦꯟꯖꯤꯟꯕ ꯑꯗꯨꯒꯤ ꯑꯁ ꯏꯁꯣꯔꯁꯨ ꯂꯩꯗ ꯍꯥꯏꯕꯒꯤ ꯈꯔ ꯃꯔꯨ ꯑꯩꯅ ꯆꯥꯕ ꯌꯥꯕ ꯉꯥꯛꯇ ꯑꯁꯤ ꯃꯔꯤ ꯑꯃꯅ ꯏꯔꯝꯕꯗꯣ ꯃꯔꯤ ꯏꯔꯝꯕꯗꯣ ꯑꯩꯅ ꯑꯅꯤꯗꯤ ꯀꯛꯄꯤꯈ꯭ꯔꯦ ꯏꯇꯣꯝꯗ ꯗꯥꯛꯇꯔ ꯑꯣꯏ ꯑꯣꯜꯂꯒ ꯑꯗꯨꯒꯤ ꯑ ꯑꯃꯗꯤ ꯑꯩꯉꯣꯟꯗ ꯆꯥꯟꯅꯗꯕꯀꯣ ꯑꯩ ꯑꯌꯨꯛ ꯉꯇꯥ ꯆꯥꯎ ꯍꯥꯏꯕ ꯒꯨꯂꯤꯗꯤ ꯑꯗꯨ ꯍꯦꯛ ꯆꯥꯔꯗꯤ ꯃꯤꯅꯤꯠ ꯇꯔꯥꯒꯨꯝꯕ ꯌꯧꯔꯗꯤ ꯑꯣꯅꯤꯡꯈ꯭ꯔꯦꯕ ꯑꯗꯨꯝ ꯑꯣꯈ꯭ꯔꯦꯕ ꯂꯣꯏꯅ ꯎꯠꯊꯣꯛꯈ꯭ꯔꯦꯕ ꯑꯗꯨꯒꯤ ꯑꯩꯁꯦ ꯆꯥꯛ ꯆꯥꯕ ꯂꯣꯏꯕꯨꯡꯗꯁꯨ ꯑꯃꯨꯛꯀ ꯆꯥꯎꯅꯉꯒꯤ ꯗꯔꯀꯥꯔ ꯂꯩꯕꯅꯤ ꯍꯥꯏꯔꯁꯨ ꯑꯩꯉꯣꯟꯗ ꯍꯩꯅꯗꯕ ꯌꯣꯠꯀꯤ ꯃꯅꯝ ꯅꯝꯕ ꯑꯗꯨꯒꯤ ꯁꯨꯡꯍꯩ ꯍꯩꯅꯗꯕ ꯆꯥꯗ꯭ꯔꯦ ꯑꯗꯨꯒꯤ ꯁꯤ ꯒꯣꯔꯃꯦꯟ ꯁꯄ꯭ꯂꯥꯏꯒꯤ ꯑꯥꯏꯔꯟ ꯃꯆꯥꯗ ꯑꯗꯨꯗꯤ ꯆꯥꯏ ꯑꯗꯨꯒ ꯂꯩꯕꯗꯣ ꯑꯅꯤ ꯑꯅꯤ ꯆꯥꯏ ꯃꯍꯤꯒ ꯑꯃ ꯑꯩ ꯆꯥꯗ꯭ꯔꯦ ꯑꯩꯉꯣꯟꯗ ꯆꯥꯅꯕꯗ꯭ꯔ ꯄꯩꯁꯥ ꯇꯤꯡꯅꯤꯡꯉꯥꯏꯅꯤ ꯀꯔꯤ ꯍꯥꯏꯔꯒ ꯆꯥꯗ꯭ꯔꯦ
ꯍꯣꯏꯗ
ꯑꯁ ꯄꯣꯛꯗꯕ ꯁꯣꯔꯁꯨ ꯂꯩ ꯀꯔꯤ ꯍꯥꯏꯔꯒꯀꯣ ꯍꯤꯗꯥꯛ ꯆꯥꯅꯤꯡꯉꯥꯏ ꯁꯨ ꯌꯥꯝꯃꯟꯕꯒꯤꯀꯣ ꯑꯩ ꯇꯔꯨꯛ ꯇꯔꯨꯛ ꯇꯔꯦꯠ ꯃꯁꯤꯡ ꯇꯔꯨꯛ ꯇꯔꯦꯠ ꯑꯣꯏꯕꯒꯤꯀꯣ ꯏꯁꯤꯡꯁꯨ ꯊꯛꯃꯟꯕꯒꯤ ꯑꯩꯒꯤ ꯌꯨꯡ ꯍꯥꯟꯕꯁꯤ ꯍꯥꯟꯕꯁꯤ ꯍꯥꯟꯕꯁꯤ ꯑꯗꯣ ꯉꯝꯂꯛꯇ꯭ꯔꯦꯕ ꯑꯗꯨꯒꯤ ꯑꯩꯅ ꯈꯔ ꯀꯛꯊꯠꯄꯤꯕꯅꯦ ꯑꯗꯨꯒ ꯏꯃꯥꯅ ꯑꯃꯅ ꯁꯥꯎꯤꯁꯤꯗꯤꯀꯣ ꯅꯪ ꯗꯣꯛꯇꯔꯗ ꯍꯥꯏꯕꯅꯤ
ꯍ ꯇ ꯇ ꯇ ꯇ ꯇ ꯎ
ꯗꯣꯛꯇꯔ ꯑꯣꯏꯗ꯭ꯔꯁꯨ ꯑꯁ ꯄꯥꯝꯗ꯭ꯔꯦ ꯑꯩꯅ ꯍꯥꯏꯕ ꯑꯗꯨꯒꯤ ꯃꯥꯅ ꯌꯥꯗꯕꯁꯤꯗꯤ ꯑꯩꯅ ꯌꯥꯗꯕꯁꯤꯗꯤ
ꯎꯝ
ꯑꯗꯨꯑꯣꯩꯗꯤ ꯑꯗꯨꯝ ꯅꯧ ꯐꯥꯕ ꯅꯠꯇ꯭ꯔꯣ
ꯎꯝ
ꯑꯣ ꯐꯩꯌꯦꯦ ꯐꯩꯌꯦ ꯑꯗꯨꯃꯥꯏ ꯑꯣꯏꯔꯗꯤ
ꯑꯗꯣ ꯍꯌꯦꯡ ꯇꯠꯂꯗꯤ ꯑꯃꯨꯛꯀꯣ ꯑꯁ ꯍꯤꯗꯥꯛ ꯏꯕꯤꯔꯦ ꯑꯩꯗꯤ ꯂꯧꯔꯣꯏꯁꯤꯀꯣ ꯍꯥꯏꯕ ꯑꯗꯨꯅꯦ
ꯎꯝ ꯍꯌꯦꯡꯁꯨ ꯅꯣꯏ ꯂꯣꯡ ꯂꯩꯕ꯭ꯔꯥ ꯅꯣꯏ ꯃꯅꯥꯛꯇ
ꯈꯪꯗꯦꯅꯦ ꯅꯣꯡꯃꯗꯤ ꯑꯗꯨꯝ ꯃꯔꯛ ꯃꯔꯛꯇ ꯍꯟꯗꯛ ꯂꯩꯌꯦ ꯍꯣꯏ ꯃꯔꯛ ꯃꯔꯛꯁꯨ ꯑꯌꯨꯛꯇ ꯌꯥꯝ ꯐꯔꯗꯤ ꯅꯨꯡꯊꯤꯤꯟꯗ ꯆꯨꯕ ꯀꯣ
ꯑꯩꯈꯣꯏ ꯑꯩꯈꯣꯏꯒꯤꯗꯤ ꯑꯁꯤ ꯍꯞꯇꯥꯁꯤ ꯂꯩꯕꯅꯦꯕꯀꯣ
ꯑꯣ
ꯑꯗꯣ ꯇꯋꯦꯔ ꯨ ꯑꯣꯏꯒ꯭ꯔꯥꯗꯤ ꯈꯪꯗꯦ ꯑꯗꯨꯝ ꯂꯩꯃꯤ ꯑꯗꯨꯝ ꯃꯔ ꯃꯔ ꯅꯨꯃꯤꯠ ꯆꯨꯕꯗꯤ ꯆꯨꯗꯦ ꯑꯗꯣ ꯈꯤꯇꯪ ꯆꯨꯔꯒ ꯑꯃꯨꯛꯇꯣ ꯃꯣꯏꯒꯤ ꯅꯣꯡꯗꯤ ꯑꯗꯨꯃꯥꯏꯅ ꯇꯧꯔꯒꯀꯣ ꯃꯌꯥꯝ ꯆꯨꯔꯧꯗꯧ ꯃꯥꯜꯂꯣ ꯐꯖꯅ ꯇ ꯃꯥꯅꯒꯕ ꯃꯤꯅ ꯑꯃꯅꯤ ꯄ ꯑꯗꯨꯝ ꯐꯥꯔꯅꯤ ꯂꯃꯤ ꯈꯪꯉꯒ ꯂꯩꯅꯤꯗꯤ ꯁꯥꯕꯅꯦ ꯅ ꯐꯖꯅ ꯀꯪꯕ ꯌꯥꯝ ꯅꯨꯡꯉꯥꯏꯕ ꯑ ꯕ꯭ꯂꯦꯡꯀꯦꯠ ꯑꯆꯧ ꯑꯆꯧꯕ ꯃꯤ ꯌꯥꯝ ꯁꯨꯕ ꯅꯨꯡꯉꯥꯏꯕꯅꯦꯍꯦ
ꯎꯝ
ꯈꯖꯤꯛꯖꯤ ꯉꯁꯤꯁꯨ ꯑꯌꯨꯛ ꯁꯨꯕꯤꯗ ꯅꯨꯡꯊꯤꯟꯗ ꯀꯪꯍꯜꯂꯛꯏꯅꯦ ꯑꯦꯁ ꯑꯗꯨꯗꯤ ꯈꯨꯅꯨꯡꯉꯥꯏꯗꯣ
ꯅꯥꯟꯖꯨꯕꯅꯤꯁꯨ ꯆꯈ꯭ꯔꯦ ꯍꯥꯏꯔ ꯭ꯂꯀꯦꯠ ꯐꯨꯕꯤꯔꯒꯅꯤ ꯅꯨꯃꯤꯠ ꯑꯃ ꯊꯣꯛꯂꯒ ꯅꯣꯡ ꯀꯟꯅ ꯆꯨꯔꯛꯄ ꯑꯗꯨꯗꯣ ꯦꯦꯡꯀꯦ ꯑꯗꯨꯣ ꯀꯪꯗꯤ ꯀꯪꯔꯤꯦ ꯑꯗꯨ ꯋꯥꯔꯁꯨꯁꯨ ꯅꯝ ꯊꯤꯦ ꯀꯝꯐꯣꯔꯠ ꯍꯥꯏꯕꯁꯨ ꯅꯝꯊꯤꯌꯦ
ꯑꯃꯨꯛ ꯑꯃꯥꯡ ꯁꯨꯅꯦ
ꯑꯁ ꯇꯟꯈ꯭ꯔꯦ ꯁꯨꯅꯤꯉꯥꯏ ꯉꯝꯗ꯭ꯔꯦ
ꯌꯥꯝ ꯆꯥꯎꯕ ꯌꯥꯝ ꯆꯥꯎꯕꯒꯤꯔ
ꯌꯥꯡꯂꯒ ꯃꯅꯤꯡ ꯀꯩꯅꯣꯝ ꯁꯥꯏꯅ ꯀꯩꯅꯣꯝꯗ ꯅꯤꯡꯊꯝꯊꯥꯗ ꯏꯟꯕ ꯑꯗꯨꯃꯥꯏꯅ ꯂꯩꯕꯕꯨ ꯌꯥꯡꯕꯗꯣ ꯑꯗꯨ ꯑꯗꯨꯒꯨꯝꯕꯅꯦ ꯑꯗꯨ ꯑꯣꯏꯔꯁꯨ ꯀꯟꯐꯣꯔꯠ ꯃꯅꯝꯅꯔ ꯈꯪꯗ꯭ꯔꯦ ꯑꯗꯨ ꯅꯍꯥꯟ
ꯅꯠꯇꯦ ꯃꯣꯏ ꯅꯝꯊꯤꯕ꯭ꯔꯣ ꯀꯪꯗꯕꯤꯗ ꯅꯝꯊꯤꯕ꯭ꯔꯣ ꯑꯗꯨꯗꯤ ꯌꯥꯝ ꯀꯟꯕꯅꯦꯕꯀꯣ ꯑꯗꯨꯗꯣ ꯑꯃꯨꯛ ꯁꯨꯗ꯭ꯔꯗꯤꯝ ꯍꯑꯣꯏꯕ
ꯑꯣ ꯑꯗꯨ
ꯑ
ꯈꯪꯗꯦꯅꯦ ꯀꯟꯐꯣꯠ ꯑꯃ ꯅꯝꯅꯔꯥ ꯅꯝꯊꯤꯕ ꯑꯃ ꯅꯝꯅꯔꯥ ꯈꯪꯗꯕ ꯑꯩꯁꯨ ꯏꯟꯗ꯭ꯔꯦ ꯍꯟꯗꯛ ꯁꯥꯕꯒꯤ ꯁꯃꯟꯒꯤ ꯑꯦ ꯕꯦꯁꯤꯠ ꯏꯜꯂꯒ ꯂꯩꯕꯅꯦ ꯏꯕꯥꯅꯤ
ꯑꯩꯈꯣꯏꯗꯤ ꯀꯩꯇ ꯏꯟꯗ꯭ꯔꯦꯗ ꯐꯅꯦꯛ ꯑꯣꯏꯅ ꯏꯜꯜꯂꯤꯦꯗ ꯑꯩ ꯄꯨꯔꯛꯄ ꯐꯅꯦꯛꯇꯣ ꯁꯔꯦꯗꯅꯥ ꯏꯁꯤꯡꯗ ꯁꯛ ꯇꯤꯡꯒꯅꯤ ꯀꯛꯗ ꯀ ꯀꯛꯀꯅ ꯏꯁꯤꯡꯗ ꯂꯣꯏ ꯂ ꯊꯣꯛꯑꯒ ꯑꯃꯨꯛ ꯑꯗꯨꯝ ꯏꯔꯅꯤ ꯑꯗꯨꯃꯥꯏꯅ ꯇꯧꯕꯒꯤꯦ ꯏꯁꯤꯡ ꯇꯤꯟ ꯑꯃꯨꯛ ꯇꯧ ꯇꯧꯅꯦ ꯃ ꯈ ꯁꯤꯒ꯭ꯔ ꯍꯥꯏꯕ ꯍꯕꯨ
ꯀꯔꯝꯕ ꯐꯅꯦꯛ꯭ꯔꯣ
ꯑꯁ ꯅꯪ ꯂꯩꯕ꯭ꯔꯣ ꯅꯍꯥꯟ ꯑꯩꯅ ꯃꯌꯥꯝ ꯂꯩꯌꯣ ꯍꯥꯏꯕꯗꯣ ꯑꯩ ꯐꯅꯤ ꯑꯍꯨꯝ ꯃꯔꯤꯕ ꯑꯣ ꯑꯗ ꯑꯅꯤꯕꯨꯗꯤ ꯁꯦꯒꯥꯏꯔꯦ ꯑꯃꯇꯪ ꯂꯩꯔꯦ ꯁꯦꯒꯥꯏꯕ ꯍꯥꯏꯁꯦ ꯆꯦ ꯃꯇꯥꯏꯗꯤ ꯁꯦꯒꯥꯏꯔꯛꯄ ꯃꯅꯨꯡꯗ ꯁꯦꯒꯥꯏꯔꯛꯄ ꯑꯃꯗꯤ ꯌꯥꯔ ꯐ ꯁꯤꯁꯤꯡꯉꯥꯏ ꯕ ꯎꯗ ꯑꯗꯨ ꯃꯗꯣ ꯑꯃꯨꯛ ꯂꯩꯁꯤꯅ ꯈꯜꯂꯅꯤꯅꯦ ꯑꯃꯨꯛ ꯊꯣꯛꯑꯗꯤ
ꯍꯣꯏꯅꯦ ꯑꯗꯨꯒꯨꯝꯕ ꯌꯥꯝ ꯗꯔꯀꯥꯔ ꯂꯩꯌꯦ
ꯍꯣꯏ ꯑꯁꯤꯗꯤ ꯁꯤꯅꯤ ꯌꯣꯟꯕꯁꯤ ꯑꯗꯨꯒꯕꯗꯣ ꯑꯗꯨ ꯑꯁꯤ ꯐꯅꯦꯛꯒꯨꯝꯕꯁꯦ ꯃꯣꯏ ꯁꯦꯠꯅꯗꯦꯕꯀꯣ ꯑꯗꯨꯗꯤ ꯁꯦꯠꯅꯗꯤ ꯃꯣꯏ ꯁꯥꯅꯤ ꯑꯣꯏꯅ ꯁꯦꯠꯅꯩꯌꯦ ꯑꯗꯨꯒ ꯀꯣꯔꯗꯥꯒꯨꯝꯕ ꯑꯗꯨꯝ ꯁ ꯣ ꯑꯇꯣꯞꯄꯗꯤ ꯁꯦꯠꯇꯦꯕ ꯅꯨꯄꯤꯅ ꯐꯅꯦꯛ ꯑꯃꯐꯥꯎ ꯁꯦꯠꯇꯦ ꯃꯣꯏꯗꯤꯀꯣ ꯑꯗꯨꯒꯤ ꯐꯅꯠ ꯁꯦꯠꯂꯗꯤ ꯐꯖꯅ ꯌꯦꯡ ꯃꯍ ꯍꯧꯥꯎ
ꯑ ꯃꯣꯏ ꯃꯣꯏ ꯅꯨꯄꯥ ꯈꯣꯏꯗ ꯑꯗꯨꯃꯥꯏꯅ ꯁꯦꯠꯂꯦꯗꯅ
ꯅꯨꯄꯥꯗꯣ ꯑꯁꯤ ꯁꯤꯔꯣꯝꯗ ꯅꯠꯇꯦ ꯁꯠꯂꯤꯁꯦ ꯃꯈꯥꯔꯣꯝꯒꯤꯩ ꯃꯤ ꯁꯤꯦ ꯆꯦ ꯄ ꯑꯁꯤꯗꯤ ꯃꯌꯥꯏ ꯑꯣꯏꯕꯅꯤꯅꯨꯀꯣ ꯃꯈꯥꯔꯣꯝꯒꯤ ꯃꯤꯅ ꯁꯦꯠꯂꯤꯕ ꯑꯗꯨꯗꯤ
ꯀꯔꯤꯒꯤ ꯉꯛꯅꯤꯉꯥꯏ ꯂꯩꯕ꯭ꯔꯅꯦ
ꯍꯪꯅꯤ ꯅ ꯃꯣꯏ ꯑꯗꯨꯝ ꯌꯦꯅ ꯂꯩꯅꯤ
ꯑꯣ ꯐꯖꯕ꯭ꯔꯥ ꯍꯥꯏꯌꯨ
ꯈꯪꯗꯦ ꯑꯗꯨꯃꯥꯏꯅ ꯁꯤꯂꯒ ꯃꯄꯥꯟ ꯊꯣꯛꯀꯅꯣ ꯃꯌꯥꯝ ꯍꯥꯏꯕꯤꯣꯝ ꯃꯣꯏ ꯀꯩꯅꯣꯕꯅꯕ ꯀꯩꯅꯣꯝ ꯈꯟꯕ꯭ꯔꯒ ꯃꯟ ꯇꯥꯗꯦ ꯑꯩꯈꯣꯏꯗꯤ ꯀꯩꯁꯨ ꯀꯥꯏꯗꯦꯗꯅ ꯑꯗꯨ ꯑꯗꯨꯒꯨꯝꯕꯗꯨꯣ ꯁꯦꯠꯅꯒ ꯄꯥꯡꯊꯣꯛꯄ ꯌꯥꯗꯦ ꯍꯥꯏꯕ
ꯑꯣ ꯑꯣ ꯑꯣ ꯑꯗꯨꯒꯨꯝꯕꯗꯤ ꯀꯔꯤꯦꯁ ꯅꯨꯄꯤꯒꯤ ꯃꯑꯣꯡꯗꯣ ꯂꯣꯏ ꯎꯊꯣꯛꯏꯗꯅ ꯑꯗꯨꯒꯨꯝꯕ ꯁꯦꯠꯂꯗꯤ
ꯍꯣꯏ
ꯑꯗꯨꯒꯤ ꯃꯥꯜꯂꯦ ꯃꯣꯏꯗꯤ ꯑꯗꯨ ꯃꯣꯏꯒꯤꯗꯤ ꯁꯦꯠꯂꯦꯗꯤ ꯀꯩꯅꯣꯝ ꯇꯧꯋꯤꯗꯅ
ꯗ ꯃꯅꯣ ꯈꯔ ꯑꯁꯤ ꯑꯩ ꯂꯩꯕ ꯃꯐꯝꯁꯤ ꯐꯤꯔꯣꯒꯨꯝꯕꯕꯁꯤꯗꯤ ꯅꯨꯄꯤꯁꯤꯡꯁꯦ ꯐꯖꯅ ꯁꯦꯝꯕꯀꯣ ꯑꯥ ꯔꯣꯃꯦꯗꯤ ꯑ ꯍꯥꯏꯥꯏꯅꯨ ꯑꯩꯈꯣꯏ ꯀꯩꯅꯣꯝ ꯐꯣꯟꯗ ꯎꯕꯒ ꯆꯞ ꯃꯥꯟꯅꯈ꯭ꯔꯕꯅꯦ ꯑꯩꯈꯣꯏꯔꯣꯝꯒꯤ ꯂꯩꯕ ꯅꯨꯄꯤ ꯑꯩꯈꯣꯏꯔꯣꯝꯒꯤ ꯃꯤ ꯂꯩꯕ ꯃꯅꯥ ꯄꯨꯗꯨꯀꯣ ꯀꯔꯣ ꯀꯦꯗꯨꯣ
ꯍꯣꯏ ꯍꯣꯏ ꯑꯗꯨꯅꯦ ꯑꯗꯨꯅꯦ
ꯑꯗꯨ ꯃꯥꯏ ꯃꯌꯥꯝ ꯇꯧꯈ꯭ꯔꯕꯅꯦꯕꯀꯣ ꯑꯗꯨꯒꯤ